ꯑ ꯍꯜꯂꯣ ꯌꯥꯕ꯭ꯔꯣ ꯇꯥꯏ ꯀꯣ ꯌꯥ ꯀꯣ ꯍꯂꯣ ꯎꯝ
ꯔꯣ ꯍꯜꯂꯣ
ꯇꯥꯏꯌꯦꯀꯣ
ꯑ ꯇꯥꯏ
ꯑꯣ ꯀꯩꯗꯧꯔꯤꯅꯣ ꯀꯗꯧꯔꯤꯅꯣ
ꯂꯧꯗ ꯂꯩꯗ
ꯍꯥꯥ
ꯂꯧꯗ ꯂꯩꯌꯦ ꯂꯧꯗ
ꯑꯣ ꯑꯣ ꯆ ꯆ ꯆ ꯆꯥꯡ ꯊꯣꯡ ꯀꯩꯁꯨ ꯇꯧꯗꯦꯗ ꯑꯗꯨꯝ ꯂꯩꯌꯦꯗ ꯆꯥꯛ ꯏꯟꯁꯥꯡ ꯊꯣꯡꯉꯕꯣ
ꯊꯣꯡꯗ꯭ꯔꯤ ꯑꯩꯈꯣꯏ ꯃꯆꯧꯗ ꯊꯣꯡꯉꯜꯂꯤ
ꯑꯣ
ꯀꯥ ꯀꯥꯏ ꯆꯠꯀꯤꯅꯣ ꯉꯁꯤꯗꯤ
ꯂꯧ ꯂꯧꯗ ꯂꯩꯒꯅꯤ
ꯎꯝ ꯍꯌꯦꯡꯗꯤ
ꯍꯌꯦꯡꯗꯤ ꯈꯪꯗꯦ ꯍꯌꯦꯡꯗꯤ ꯌꯨꯝ ꯂꯩꯒꯗ꯭ꯔꯥ ꯉꯁꯤ ꯑꯃꯨꯛ ꯌꯨꯝꯍꯟꯈ꯭ꯔꯅꯤ ꯅꯨꯡꯗꯥꯡꯗ
ꯌꯥꯝ ꯐꯩꯅꯦ
ꯎꯝ ꯅꯪꯗꯤ ꯀꯩꯗꯧꯔꯤꯅꯣ
ꯑꯩ ꯀꯩꯁꯨ ꯇꯧꯗꯦꯗ ꯑꯗꯨꯝ ꯑꯁꯇꯔꯗ ꯑꯗꯨꯝ ꯅꯣꯡ ꯈꯔ ꯆꯨꯕꯗꯣ ꯍꯧꯖꯤꯛꯇꯣ ꯌꯥꯝ ꯐꯖꯕ ꯆꯨꯕꯤꯕꯒꯤ꯫
ꯀꯩꯍꯥꯏꯕ ꯍꯣꯏ ꯇꯥꯌꯦ꯫
ꯅꯦꯆꯔꯗꯣ ꯌꯦꯡꯉꯒ ꯅꯨꯡꯉꯥꯏꯕ ꯑꯩ
ꯑꯧ ꯍꯣꯏ ꯌꯥꯝ ꯅꯨꯡꯉꯥꯏ꯫
ꯎꯝ꯫ ꯆꯤꯡꯗ ꯑꯩꯔꯣ꯫
ꯌꯥꯝ ꯐꯩꯅꯦ ꯑꯣꯏ꯫ ꯍꯣꯏ ꯅꯪꯕꯨꯅꯦ꯫
ꯍꯩꯇ꯭ꯔꯗꯤ꯫
ꯌꯥꯝ ꯐꯩꯌꯦ ꯍꯩꯕꯗꯣ ꯎꯝ ꯐꯩꯌꯦꯕ ꯍꯩꯕꯗꯣ꯫
ꯎꯝ꯫
ꯅꯪꯗꯤ ꯀꯔꯤ ꯀꯔꯤ ꯒꯦꯝ ꯁꯅꯥꯒꯦ꯫
ꯎꯝ ꯄꯞꯖꯤꯒ ꯀꯩꯅꯣ ꯑꯦꯝ ꯑꯦꯜꯒ ꯁꯅꯥꯌꯦ ꯑꯗꯣ ꯄꯨꯕꯖꯤꯗꯨ ꯇꯣꯛꯈ꯭ꯔꯕ ꯐꯣꯟꯗꯣ ꯈꯔ ꯅꯨꯡꯉꯥꯏꯇꯕ꯫
ꯎꯝ꯫ ꯀꯩꯅꯣꯗꯤ ꯁꯟꯅꯥꯗꯕ꯭ꯔꯣ ꯎ ꯐꯨꯠꯕꯣꯜꯒꯨꯝꯕꯗꯤ ꯁꯟꯅꯥꯗꯕ꯭ꯔꯣ꯫
ꯀ꯭ꯔꯤꯕ꯫
ꯐꯨꯠꯕꯣꯜꯒꯨꯝꯕꯗꯤ ꯁꯅꯥꯗꯕ꯭ꯔꯣ꯫
ꯐꯨꯠꯕꯣꯜ ꯕꯣꯂꯤꯗꯤ ꯁꯅꯥꯌꯦꯅ꯫
ꯑꯥ꯫
ꯁꯅꯥꯏꯕ-ꯁꯅꯥꯏꯕ꯫
ꯎꯝ ꯄꯥꯝꯕ꯭ꯔꯥ꯫
ꯍꯣꯏꯅꯦ ꯑꯁ ꯑꯩꯈꯣꯏꯅ ꯀꯩꯅꯣ ꯊꯕꯛ ꯌꯥꯝꯃꯟꯕꯒꯤꯀꯣ꯫ ꯁꯪꯗꯕꯒꯤ ꯗꯨꯅꯤ ꯅꯠꯇ꯭ꯔꯗꯤ ꯅꯨꯃꯤꯠ ꯈꯨꯗꯤꯡꯒꯤ ꯆꯠꯀꯅꯤꯕ꯫
ꯅꯍꯥꯟꯗꯣ ꯑꯩꯈꯣꯏ꯫ ꯀꯩ ꯍꯥꯏꯁꯦꯔꯥ ꯑꯣ ꯑꯩꯈꯣꯏ ꯂꯩꯀꯥꯏꯗꯀꯣ꯫ ꯇꯣꯔꯅꯥꯃꯦꯟ ꯑꯃ ꯂꯩꯕ
ꯎꯝ꯫
ꯌ‍ꯦꯡꯕ ꯌꯥꯝ ꯅꯨꯡꯉꯥꯏꯌꯦ ꯕꯣꯜꯗꯨꯀ‌ꯣ꯫ ꯌꯥꯝ ꯐꯖ-ꯐꯖꯅ ꯁꯥꯟꯅꯕꯗꯣ꯫
ꯎꯝ꯫
ꯑꯗꯨꯝ
ꯑꯩꯈꯣꯏꯗꯤ ꯍꯩꯗꯤ ꯍꯩꯇꯦꯗ ꯀꯗꯣ ꯀꯩꯅꯣ ꯏꯟꯇꯔꯦꯁꯇꯣ ꯂꯩꯕꯗꯣ꯫
ꯎꯝ ꯍꯩꯔꯝꯅꯤ꯫ ꯅꯪꯒꯤ ꯕꯣ ꯑꯦ ꯀꯩꯅꯣ ꯍꯟꯗꯛ ꯐꯤꯐꯥ ꯋꯜꯀꯞꯀꯤ ꯂꯩꯌꯦꯅ꯫ ꯑꯗꯨꯗ‌ꯣ ꯌꯦꯡꯗꯕ꯭ꯔꯥ꯫ ꯍꯥꯥ꯫ ꯍꯟꯗꯛ ꯐꯨꯠꯕꯣꯜ ꯀꯩꯅꯣ ꯐꯤꯐꯥ ꯋꯥꯔꯜꯗ ꯀꯥꯞ ꯂꯩꯕꯗꯣ꯫ ꯑꯗꯣ ꯌꯦꯡꯕ꯭ꯔꯥ ꯍꯥꯏ ꯎꯝ ꯄꯥꯝ ꯀꯅꯥ ꯀꯅꯥꯕꯨ ꯁꯞꯄꯣꯔꯠ ꯇꯧꯒꯦ ꯅꯪꯗꯤ꯫